ꯕ꯭ꯔ‌ꯣ ꯀꯩꯗꯧꯔꯤꯒꯦ
ꯑꯩ ꯅꯨꯡꯁꯥ ꯁꯥꯃꯟꯕꯒꯤ ꯐꯝꯔꯒ ꯂꯩ ꯀꯔꯤꯅ‌ꯣ ꯅꯪꯗꯤ
ꯉꯁꯤꯗꯤ ꯉꯁꯤꯗꯤ ꯅꯨꯡꯁꯥ ꯐꯖꯅ ꯊꯣꯛ ꯉꯁꯤꯗꯤ ꯅꯨꯡꯁꯥ ꯐꯖꯅ ꯊꯣꯛꯑꯦꯍꯦ ꯑꯩꯗꯤ ꯉꯁꯤ ꯇꯨꯕꯅꯦ ꯅꯨꯡꯁꯥ ꯁꯥꯢ ꯑꯗꯨꯝ ꯍꯣꯏ ꯑꯗꯨꯒꯤ ꯑꯁ ꯑꯥ ꯃꯊꯛ ꯂꯩꯀꯥꯏꯗ ꯆꯠꯂꯦ ꯑꯩꯗꯤ ꯉꯔꯥꯡ ꯅꯨꯡꯗꯥꯡ ꯌꯦꯡꯕ
ꯀꯗꯥꯏꯗ
ꯑꯁ ꯑꯩꯈꯣꯏꯒꯤ ꯀꯔꯤꯅꯣ ꯃꯊꯛ ꯂꯩꯀꯥꯏ ꯍꯥꯏ ꯕꯗꯤ ꯀꯩꯅꯣ ꯍꯣꯏꯗꯣ ꯑꯁ ꯀꯣꯠꯇꯣ ꯍꯥꯏꯕ ꯀꯩꯅꯣ ꯇꯧꯗꯦ ꯄꯥꯁꯇꯔ ꯈꯣꯏꯗ ꯄꯥꯁꯇꯔ ꯈꯣꯢꯗ ꯏꯋꯥꯒ ꯏꯕꯥꯅꯤ ꯆꯠꯄꯅꯦꯕꯣ ꯑꯉꯥꯡ ꯅꯨꯄꯥꯗꯣ ꯍꯣꯏ ꯑꯉꯥꯡ ꯑꯉꯥꯡ ꯅꯨꯄꯥꯗꯣ ꯅꯆꯥ ꯅꯨꯨꯄꯥꯗꯣ ꯑꯩꯅ ꯑꯩꯒ ꯑꯗꯨꯒꯤ ꯅꯨꯡꯗꯥꯡꯗ ꯊꯤꯟꯕꯗꯣ ꯑꯣ ꯋꯥꯒꯁꯦ ꯍꯥꯏꯔꯒ ꯍꯣꯏ ꯍꯣꯏ ꯍꯥꯏꯗꯕ ꯆꯥꯔꯒ ꯑꯃꯨꯛ ꯆꯠꯀꯅꯤ ꯍꯥꯏꯕ ꯏꯚꯤꯅꯤꯡ ꯎ ꯀꯩꯅꯣ ꯅꯨꯡꯊꯤꯜ ꯅꯨꯡꯗꯥꯡ ꯑꯣꯏꯗ꯭ꯔꯤꯉꯩꯗ ꯑꯗꯨꯒ ꯆꯥꯛ ꯆꯥꯕ ꯃꯇꯝ ꯃꯇꯝ ꯌꯧꯔꯒ ꯑꯁ ꯑꯩ ꯉꯁꯤꯗꯤ ꯑꯁꯤꯗ ꯂꯦꯛꯅꯤꯡꯕ ꯃꯥꯜꯂꯦꯗ ꯍꯥꯏꯅꯀꯣ ꯃꯥꯅ ꯑꯗꯨꯃꯥꯏꯅ ꯍꯥꯏꯔꯛꯄ ꯑꯗꯨꯒꯤ ꯃꯃꯥꯗ ꯐꯣꯟ ꯇꯧꯕꯅꯦ ꯐꯣꯟ ꯇꯧꯋꯦ ꯐꯣꯟ ꯇꯧꯔꯒ ꯃꯃꯥꯅ ꯂꯥꯛꯑꯣ ꯍꯥꯏꯕ ꯑꯗꯨꯒꯤ ꯂꯝꯕꯤꯗꯣ ꯇꯪꯈꯥꯏ ꯇꯪꯈꯥꯏ ꯇꯧꯁꯦ ꯍꯥꯏꯅꯕ ꯑꯗꯨꯗ ꯕꯣꯜ ꯂꯩ ꯍꯥꯏꯕ ꯑꯩ ꯅꯤꯡꯁꯤꯡꯈ꯭ꯔꯕ ꯑꯗꯨꯒꯤ ꯅꯣꯏꯒꯤ ꯇꯤꯚꯤꯗꯨ ꯚꯣꯜ ꯌꯦꯡꯕ ꯌꯥꯕ꯭ꯔꯥ ꯑꯩ ꯂꯥꯛꯀꯦ ꯑꯩꯈꯣꯏ ꯂꯦꯛꯄ ꯂꯥꯜꯂꯒꯦ ꯍꯥꯏꯔꯒ ꯍꯣꯏ ꯍꯥꯏꯔꯛꯄ ꯑꯗꯨꯒꯤ ꯆꯠꯂꯦ ꯑꯗꯨꯒ ꯕꯣꯜ ꯌꯦꯡꯕꯗꯣ ꯀꯅꯥ ꯀꯅꯥ ꯌꯦꯡꯏ ꯈꯪꯕ꯭ꯔꯥ ꯏꯃꯥꯒꯤ ꯏꯕꯥꯅꯤ ꯈꯛꯇꯪ ꯌꯦꯉꯏ ꯃꯆꯥꯅꯨꯄꯥꯒ ꯑꯩꯒ ꯇꯤꯕꯤ ꯑꯦ ꯇꯤꯕꯤ ꯀꯥꯟꯗ ꯇꯨꯝꯃꯦ ꯅꯣꯛꯄꯗꯣ
ꯑꯧ
ꯑꯗꯨꯒ ꯑꯩꯁꯨ ꯑꯁ ꯋꯥꯕꯒꯤ ꯇꯨꯝꯃꯦꯗ ꯃꯔꯛ ꯃꯔꯛꯇ
ꯑꯥ ꯍꯣꯏ ꯑꯩꯈꯣꯏꯁꯨ ꯉꯔꯥꯡꯗꯣ ꯌꯦꯡꯉꯦ ꯎꯝ ꯌꯦꯡꯉꯦ ꯌꯦꯡꯉꯒ ꯑꯩꯗꯤ ꯖꯄꯥꯟ ꯉꯝꯕ꯭ꯔ ꯈ ꯈꯪꯕꯒꯦ ꯎꯝ ꯀꯞꯅꯤꯡꯕꯗꯣ ꯑꯗꯨꯒꯤ ꯆꯠꯈ꯭ꯔꯦ ꯑꯃꯨꯛꯀꯥ
ꯑꯦꯁ ꯑꯁ ꯌꯥꯝ ꯅꯨꯡꯁꯤꯌꯦ ꯂꯥꯁ ꯂꯥꯁ ꯃꯇꯝ ꯂꯣꯏꯔꯒ ꯑꯃꯨꯛ ꯃꯇꯝ ꯂꯣꯏꯈ꯭ꯔꯛꯅꯤ ꯍꯥꯏꯕ ꯃꯇꯝꯗꯅꯦꯕ ꯃꯣꯏꯅ ꯑꯃꯨꯛ ꯀꯩꯅꯣ ꯇꯧꯕꯗꯣ
ꯑꯩꯅ ꯂꯥꯁꯇꯗꯤ ꯃꯣꯏ ꯉꯝꯃꯔꯣꯏ ꯍꯥꯏꯕꯗꯣ ꯎꯈ꯭ꯔꯦꯕ ꯅꯨꯡꯉꯥꯏꯇꯦ ꯑꯗꯨꯒꯤ ꯑꯃꯨꯛꯀ ꯆꯠꯈ꯭ꯔꯦ ꯃꯣꯏ ꯑꯩꯗꯤ ꯑꯉꯥꯡ ꯑꯉꯥꯡꯁꯨ ꯃꯊꯟꯇ ꯇꯨꯝ ꯑꯩ ꯅꯨꯄꯥꯗꯣ ꯀꯩꯅꯣ
ꯑꯩ ꯑꯩꯈꯣꯏꯒꯤ ꯑꯦ ꯃꯣꯏ ꯀꯩꯅꯣꯗꯨꯁꯨ ꯃꯥꯒꯤ ꯑꯦ ꯑꯉꯥꯡꯒꯤ ꯅꯨ ꯑꯦ ꯃꯃꯥꯗꯣ ꯀꯩꯅꯣ ꯇꯧꯕ ꯐꯥꯎ ꯌꯦꯡꯕꯅꯤ ꯃꯥꯁꯨ ꯇꯨꯝ ꯀꯩꯅꯣꯗ ꯇꯤꯚꯤ ꯀꯥꯗ ꯇꯨꯝꯃꯒ
ꯃꯣꯏꯗꯤ ꯃꯣꯏꯗꯤ ꯑ ꯀꯔꯤ ꯍꯥꯏꯁꯤꯔꯥ ꯎꯝ ꯃꯣꯏꯗꯤ ꯅꯨꯃꯤꯠ ꯑꯅꯤ ꯑꯍꯨꯝ ꯀꯩꯅꯣꯗ ꯂꯦꯞꯄꯅꯤꯅꯀꯣ ꯋꯥꯁꯨ ꯋꯥꯔꯝꯒꯅꯤ ꯑꯗꯨꯒꯤ ꯎꯝ ꯑꯗꯨꯒꯤ ꯑꯣꯏꯔꯝꯒꯅꯤ ꯊꯦꯡ ꯊꯦꯡꯅ ꯇꯨꯝꯃꯦꯕ ꯃꯣꯏꯗꯣ
ꯑꯗꯨꯕꯨ ꯏꯃꯥꯒ ꯏꯕꯥꯅꯤꯁꯨ ꯑꯗꯨꯝ ꯄꯨꯡ ꯇꯔꯦꯠ ꯅꯤꯄꯥꯟ ꯃꯥꯄꯜ ꯇꯥꯗꯣꯔꯦꯕ ꯆꯠꯄꯗꯣ ꯑꯗꯨꯒꯤ ꯑꯦ ꯑꯗꯨꯒꯤ ꯇꯨꯝꯕ ꯂꯥꯛꯈ꯭ꯔꯒꯦ ꯍꯥꯏꯕꯅꯦꯕ
ꯑꯣ
ꯀꯩꯅꯣꯗꯨꯅ ꯀꯥꯗ ꯇꯨꯝꯃꯦ ꯑꯗꯨꯒ ꯃꯆꯥꯅꯨꯄꯥꯒ ꯑꯩꯒ ꯀꯥꯗꯨꯗ ꯑꯦ ꯇꯤꯚꯤꯒꯤ ꯀꯥꯗꯨꯗ ꯇꯨꯝꯃꯦ ꯍꯣꯏ ꯍꯣꯏ ꯇꯨꯝꯈ꯭ꯔꯣ ꯇꯨꯝ ꯅꯪꯗꯤ ꯋꯥꯈ꯭ꯔꯅꯤ ꯍꯥꯏꯅ ꯏꯕꯥꯅꯤꯁꯨ ꯌꯥꯝꯅ ꯌꯦꯡꯅꯤ ꯀꯩꯅꯣꯗꯨꯗꯤ ꯅꯠꯇꯕ ꯑꯃꯨꯛ ꯅꯨꯡꯗꯥꯡꯗꯨꯗ ꯑꯃꯨꯛ ꯀꯥ ꯑꯃꯨꯛ ꯀꯨꯝ ꯇꯧꯕꯗꯣ ꯍꯥꯏꯕꯗꯤ ꯊꯕꯛꯁꯨ ꯂꯩꯇꯕꯅꯤꯅ ꯇꯣꯝ ꯈꯔ ꯁꯦꯗꯥ ꯍꯥꯏꯅ ꯀꯣ
ꯍꯣꯏ ꯅꯨꯃꯤꯠ ꯑꯗꯣ ꯑꯌꯨꯛꯇ ꯂꯥꯛ ꯃꯨꯛ ꯍꯟꯕ꯭ꯔꯥ
ꯍꯥ ꯅꯨꯡꯗꯥꯡꯗ ꯍꯟꯗ꯭ꯔꯦ ꯇꯨꯝꯃꯦ ꯑꯗꯨꯒ ꯑꯍꯣꯏ ꯄꯨꯡ ꯇꯔꯨꯛꯇ ꯍꯜꯂꯦ ꯑꯩꯗꯤ ꯍꯣꯏ ꯍꯣꯏ ꯄꯨꯡ ꯇꯔꯨꯛ ꯑꯦꯁ ꯇꯔꯨꯛ ꯍꯦꯟꯈ꯭ꯔꯦ ꯑꯗꯨꯒ ꯏꯃꯥꯅ ꯄꯨꯡ ꯃꯉꯥ ꯃꯥꯅ ꯄꯨꯡ ꯑꯩꯗꯤ ꯈꯪꯗꯕ ꯑꯩꯗꯤ ꯑꯁ ꯉꯁꯤꯗꯤ ꯃꯥ ꯍꯧꯒꯠ ꯇꯕ ꯗꯨꯗ ꯆꯪꯉꯒ ꯂꯩꯔꯝꯗ꯭ꯔꯦ ꯑ
ꯃꯥ ꯍꯥꯟꯅ ꯀꯨꯝꯈꯤꯕ
ꯗꯣ ꯃꯥ ꯍꯥꯟꯅ ꯆꯠꯄ ꯃꯥꯜꯂꯦꯕ ꯑꯩꯉꯣꯟꯗ ꯍꯧꯗꯣꯛꯔꯝꯗ꯭ꯔꯒ ꯃꯊꯟꯗ ꯆꯠꯄ ꯃꯥꯜꯂꯦ
ꯑꯣ ꯌꯥꯝ ꯅꯨꯡꯁꯤꯕ ꯌꯥꯝ ꯅꯨꯡꯁꯤꯕ ꯇꯥꯏꯞꯇꯀꯣ ꯃꯥꯗꯣ
ꯑ ꯑꯗꯨꯒ ꯏꯅꯦ ꯍꯥ ꯍꯧꯖꯤꯛ ꯏꯃꯥꯗꯨ ꯀꯔꯤ ꯍꯥꯏꯕ꯭ꯔꯥ ꯂꯝꯕꯤ ꯀꯔꯤ ꯂꯝꯕꯤ ꯍꯥꯏꯒꯦꯔꯥ ꯑꯩꯈꯣꯏꯒꯤ ꯂꯝꯕꯤ ꯁꯣꯔꯣꯛ ꯆꯠꯄꯒꯤ ꯂꯝꯕꯤ ꯑꯗꯨ ꯋꯥꯏꯗ ꯀꯩꯅꯣ ꯃꯥ ꯄꯥꯟ ꯊꯥꯔꯝꯃꯦ ꯍꯥꯏꯌꯦ ꯑꯗꯨ ꯂꯧ ꯌꯥꯒꯦꯔꯥ ꯌꯥꯔꯣꯏꯒꯦꯔꯥ ꯌꯦꯡꯕ ꯆꯠꯀꯦ ꯍꯥꯏꯕꯅꯤ ꯖꯣꯕ ꯀꯥꯔꯗ ꯆꯠꯄꯗ ꯃꯩ ꯊꯥꯔꯝꯃꯒ ꯊꯝ ꯑꯦ ꯊꯥꯕꯅꯦ ꯍꯥꯏꯌꯦ ꯑꯗꯨ ꯌꯥꯒꯦꯔꯥ ꯌꯥꯔꯣꯏꯒꯦꯔꯥ ꯍꯥꯏꯅ ꯆꯠꯈꯤꯕꯅꯤ
ꯎꯝ ꯑꯗꯣ ꯉꯁꯤ ꯑ ꯌꯨꯝꯗ ꯑꯗꯨꯝ ꯂꯩ ꯑꯩꯗꯤ ꯃꯩ ꯂꯥꯛꯂꯗꯤ ꯐꯥꯒꯗꯕ ꯍꯥꯏꯅꯀꯣ ꯑꯥ ꯑꯌꯨꯛꯇ ꯑꯌꯨꯛꯇꯁꯨꯨꯀꯣ ꯌꯥꯍꯧ ꯌꯥꯝ ꯌꯥꯝ ꯊꯦꯡꯉꯦꯕ ꯑꯗꯨꯒꯤꯀꯣ ꯃꯩ ꯂꯥꯛꯇꯕꯒꯤ ꯃꯩ ꯈꯔ ꯉꯥꯏꯁꯤꯔꯥ ꯍꯥꯏꯅ ꯇꯧ ꯑꯌꯥ ꯉꯥꯏ ꯉꯥꯏꯔꯗꯤ ꯊꯦꯡꯃꯟꯈ꯭ꯔꯅꯤ ꯍꯥꯏꯅꯀꯣ ꯃꯩꯁꯨ ꯉꯥꯏꯗ꯭ꯔꯦ ꯑꯃꯨꯛ ꯊꯣꯡꯉꯦ ꯆꯥꯛ ꯑꯦꯟꯁꯥꯡ ꯊꯣꯡꯉꯦ ꯑꯗꯨ ꯊꯣꯡꯕ ꯂꯣꯏꯔꯒ ꯉꯁꯤꯗꯤ ꯑꯥ ꯑꯌꯨꯛꯇꯗꯤ ꯅꯣꯡ ꯆꯨꯏꯗꯅ ꯑꯗꯨꯒꯤ
ꯎꯝ
ꯅꯣꯡ ꯆꯨꯕꯒꯤ ꯇꯤꯚꯤ ꯇꯤꯚꯤ ꯌꯦꯡꯅꯤꯡꯕꯗꯣ ꯉꯁꯤꯗꯣ ꯑꯌꯨꯛꯀꯤ ꯋꯦꯗꯔꯗꯣ ꯌꯥꯝ ꯅꯨꯡꯉꯥꯏꯕ ꯗꯣ ꯐꯃꯨꯡꯗ ꯂꯩꯔꯒ ꯇꯤꯚꯤ ꯌꯦꯡꯅꯤꯡꯕꯗꯣ ꯑꯩꯗꯣ ꯉꯥꯏꯔꯒ ꯂꯩꯕꯅꯦꯕ ꯗꯨ ꯂꯥꯛꯇ꯭ꯔꯦ ꯂꯥꯛꯇꯕꯒꯤ ꯑꯩꯌꯥ ꯇꯣꯛꯈ꯭ꯔꯣ ꯍꯥꯏꯅ ꯏꯆꯥ ꯅꯨꯨꯄꯥꯕꯨꯁꯨ ꯃꯥꯁꯨ ꯈꯣꯡꯒ꯭ꯔꯥꯎꯁꯨ ꯂꯣꯏꯅꯃꯛ ꯆꯣꯠꯂꯦ ꯑꯗꯨꯒꯤ ꯍꯥꯒꯤꯁ ꯑꯣꯏꯅ ꯊꯝꯂꯒꯦ ꯍꯥꯏꯅ ꯊꯝ ꯃꯩ ꯂꯥꯛꯂꯗꯤ ꯐꯥꯒꯗꯕ ꯍꯥꯏꯅ ꯇꯨꯝꯔꯒ ꯂꯩꯕ ꯑꯗꯨ ꯃꯩꯁꯨ ꯂꯥꯛꯇꯦ ꯈꯔ ꯂꯩꯔꯒ ꯑꯃꯨꯛ ꯅꯨꯡꯁꯥ ꯊꯣꯔꯛꯑꯦ
ꯎꯝ
ꯑꯗꯨꯅ ꯑꯗꯨꯝ ꯂꯩꯕꯅꯦ ꯍꯧꯖꯤꯛꯇꯤ ꯈꯔ ꯂꯩꯔꯗꯤ ꯆꯥꯛ ꯏꯟꯁꯥꯡ ꯊꯣꯡꯕ ꯍꯧꯔꯅꯤ ꯑꯃꯨꯛꯀ
ꯑꯍꯣꯏ
ꯅꯣꯏꯗꯤ
ꯑꯩꯁꯨ ꯔꯥꯏꯁ ꯀꯨꯀꯔꯗ ꯊꯥꯕꯤꯈ꯭ꯔꯦ ꯃꯑꯦ ꯆꯥꯛ ꯊꯣꯡꯕꯤ ꯈ꯭ꯔꯦ ꯍꯧꯖꯤꯛ ꯃꯩ ꯂꯥꯛꯂꯤꯉꯩꯗ ꯊꯣꯡꯕꯤꯈ꯭ꯔꯒꯦ ꯍꯥꯏꯅ
ꯍꯣꯏ ꯍꯣꯏ ꯑꯗꯨꯅꯦ
ꯑꯗꯨꯅꯗꯤ ꯐꯩꯌꯦ ꯉꯥꯏꯔꯒ ꯑ ꯉꯥꯏꯔꯒ ꯇꯧꯅꯤꯡꯉꯥꯏ ꯂꯩꯇ꯭ꯔꯦ ꯑꯗꯨ ꯊꯥꯡꯒꯠꯄꯤꯔꯗꯤ ꯑꯗꯨꯝ ꯃꯨꯜꯂꯗꯤ ꯑꯗꯨꯝ ꯌꯥꯔꯦꯅ ꯂꯧꯊꯣꯛꯇ꯭ꯔꯁꯨ ꯂꯧꯊꯣꯛꯑꯁꯨ ꯑꯗꯨꯝ ꯌꯥꯕ ꯀꯨꯀꯔꯗꯤ ꯑꯃꯨꯛ ꯃꯨꯠꯊꯠꯄ ꯂꯥꯛꯀꯅꯤ ꯒ꯭ꯁꯇꯣ ꯑꯣꯟ ꯇꯧꯔꯝꯕ꯭ꯔꯥ ꯈꯣꯠꯄ꯭ꯔꯥ ꯍꯥꯏꯅ
ꯍꯣꯏ ꯑꯗꯨꯅꯦ ꯎꯝ ꯑꯗꯨꯒ ꯃꯩꯁꯨ ꯌꯥꯝ ꯕꯦꯔꯥꯅꯦꯕ ꯑꯌꯨꯛ ꯑꯥ ꯝ ꯃꯝꯔꯗꯤ ꯃꯩ ꯃꯨꯠ ꯃꯨꯠꯄꯗꯣ ꯑꯗꯨꯒꯤ ꯇꯟꯕꯗꯣ ꯑꯗꯨꯅꯦ
ꯑꯁ ꯑꯩ ꯅꯍꯥꯟꯗꯣ ꯌꯥꯝ ꯃꯆꯤꯟ ꯀꯥꯕꯅꯦ ꯈꯪꯕ꯭ꯔꯥ ꯆꯥꯥꯛ ꯇꯣ ꯍꯦꯛ ꯊꯥꯡꯒꯠꯂꯒ ꯃꯩꯗꯣ ꯃꯨꯠꯈ꯭ꯔꯕ ꯑꯗꯨꯒꯤ ꯀꯨꯀꯔꯗ ꯑꯃꯨꯛ ꯂꯧꯊꯣꯛꯑꯦ ꯑꯗꯨꯒꯅꯦ ꯑꯃꯨꯛ ꯃꯩ ꯂꯥꯛꯈ꯭ꯔꯕ ꯑꯃꯨꯛ ꯂꯧꯊꯣꯛꯑꯦ
ꯑꯣ ꯑꯃꯨꯛꯒ ꯊꯥꯝꯃꯦ ꯑꯃꯨꯛꯒ ꯃꯨꯠꯈ꯭ꯔꯕ
ꯃꯆꯤꯡꯀꯥꯕꯗꯣ ꯑꯩꯗꯤ ꯑꯗꯨꯒ ꯀꯨꯀꯔꯗꯒꯤ ꯑꯃꯨꯛ ꯂꯧꯊꯣꯛꯄ ꯀꯥꯟꯗ ꯀꯨꯀꯔꯒꯤꯗꯤ ꯏꯁꯤꯡ ꯌꯥꯝ꯭ꯔꯗꯤ ꯌꯥꯗꯦꯅ ꯑꯗꯨꯒꯤ ꯏꯁꯤꯡ ꯈꯤꯇꯪ ꯍꯥꯞꯄꯤꯕꯗꯣ ꯑꯩꯗꯤ ꯔꯥꯏꯁ ꯀꯨꯀꯔꯗ ꯑꯃꯨꯛ ꯏꯂꯦꯛꯇ꯭ꯔꯤꯛꯇ ꯑꯃꯨꯛ ꯊꯝꯕ ꯀꯥꯟꯗ ꯏꯁꯤꯡꯗꯣ ꯍꯥꯞꯄ ꯀꯥꯎꯈ꯭ꯔꯕ ꯑꯗꯨꯒꯤ ꯆꯥꯛꯇꯣ ꯀꯌꯥꯃꯨꯛ ꯀꯥꯜꯕ꯭ꯔꯥ ꯀꯨꯀꯔꯗ ꯊꯣꯡꯕꯒꯤ ꯇ ꯍꯥꯏꯕꯗ ꯏꯁꯤꯡꯗꯣ ꯑꯃꯨꯛ ꯂꯧꯊꯣꯛꯄ ꯀꯥꯎꯈ꯭ꯔꯕ ꯑꯦ ꯑꯃꯨꯛ ꯍꯥꯞꯄ ꯀꯥꯎꯈ꯭ꯔꯕ ꯑꯗꯨꯒꯤ ꯀꯨꯀꯔꯗ ꯊꯣꯡꯕꯒꯤ ꯆꯥꯡꯗꯣ ꯑꯗꯨꯝ ꯀꯨꯀꯔꯗꯒꯤ ꯑꯃꯨꯛ ꯂꯧꯊꯣꯛꯑꯒ ꯊꯣꯡꯉꯒ ꯑꯁ ꯏꯃꯥꯅ ꯌꯥꯝ ꯀꯜꯂꯦꯌꯦ ꯉꯁꯤꯗꯤ ꯑꯩꯅ ꯅꯠꯇꯦ ꯃꯩꯅꯅꯦ ꯑꯣꯏ ꯑꯃꯨꯛ ꯂꯥꯛ ꯑꯃꯨꯛ ꯃꯤꯠ ꯑꯃꯨꯛ ꯃꯤꯠꯅꯦ
ꯑꯃꯨꯛꯒ ꯃꯤꯠ ꯑꯃꯨꯛꯒ ꯂꯥꯛ ꯑꯃꯨꯛꯒ ꯃꯤꯠ
ꯑ ꯍꯣꯏ ꯑꯗꯨꯒꯤꯅꯦ
ꯎꯝ ꯃꯨꯠꯈ꯭ꯔꯕ ꯍꯥꯏꯕ ꯍꯥꯏꯕ ꯍꯥꯏꯅꯤꯡꯉꯥꯏ ꯇꯧꯕꯅꯦꯕ ꯅꯪꯗꯣ ꯌꯥꯏ ꯌꯥꯏ ꯎꯝ ꯀꯔꯤ ꯃꯊꯦꯜ ꯇꯧꯔꯅꯤ
ꯈꯪꯗꯦ ꯉꯁꯤ ꯏꯁꯀ꯭ꯋꯥꯁ ꯑꯥ ꯆꯤꯡꯊꯛꯇꯒꯤ ꯉꯁꯤ ꯄꯨꯔꯛꯑꯦ ꯑꯗꯨ ꯊꯣꯡ ꯑꯗꯨ ꯆꯝꯐꯨꯠ ꯑꯣꯏꯅ ꯇꯧꯈ꯭ꯔꯁꯤꯔꯥ ꯈꯪꯗꯦ ꯏꯔꯣꯝꯕ
ꯑꯣ ꯎꯝ ꯢꯋꯥꯁꯁꯨ ꯌꯥꯝ ꯍꯥꯎꯕꯅꯦ ꯏꯔꯣꯟꯝꯕ ꯑꯃ ꯇꯧꯔꯒ ꯢꯋꯥꯁ ꯑꯣꯏꯅ ꯆꯝꯐꯨꯠ ꯇꯧꯔꯗꯤꯀꯣ ꯌꯥꯝ ꯍꯥꯎꯕꯅꯦ
ꯍꯣꯢ ꯑꯗꯨꯅ ꯍꯥꯎꯒꯗꯧꯕ ꯃꯥꯜꯂꯦ
ꯍꯣꯏ ꯑꯗꯨꯝ ꯍꯥꯎꯕꯅꯦ ꯑꯩꯗꯤ ꯆꯝꯐꯨꯠ ꯑꯃ ꯂꯩꯔꯒ ꯏꯔꯣꯟꯕ ꯂꯩꯔꯗꯤ ꯑꯗꯨꯝ ꯍꯥꯎꯋꯦ
ꯎꯝ
ꯉꯁꯥꯏꯗꯣ ꯎꯝ ꯀꯔꯤ ꯍꯥꯏꯁꯤꯔꯥ ꯀꯔꯤ ꯃꯅꯥ ꯑꯩꯗꯤ ꯉꯁꯤ ꯁꯥ ꯆꯥꯒꯅꯤ ꯑꯩꯈꯣꯏꯒꯤ ꯑꯥ ꯉꯥꯅꯨ ꯆꯥꯒꯅꯤ
ꯏꯁꯁ ꯑꯩꯈꯣꯏꯗꯤ ꯉꯔꯥꯡ ꯆꯥꯈ꯭ꯔꯦ
ꯆꯥꯔꯦ
ꯉꯁꯤ ꯄꯨꯡ ꯑ ꯆꯔꯥ ꯋꯥꯟꯕ ꯆꯥꯎ ꯆꯥꯛ ꯂꯣꯢꯁꯟꯈ꯭ꯔꯦ ꯂꯩꯇ꯭ꯔꯦ ꯅꯣꯏꯒꯤ ꯊꯣꯡꯒꯗꯕ꯭ꯔꯣ
ꯑꯩꯈꯣꯏꯒꯤ ꯅꯠꯇꯦ ꯑꯩꯈꯣꯏ ꯌꯨꯝ ꯃꯅꯥꯛꯇ ꯂꯩꯕꯗꯣ ꯑꯗꯨꯒꯤ ꯏꯆꯦꯈꯣꯏꯗꯣ ꯎꯝ ꯃꯣꯏ ꯉꯁꯤ ꯀꯩꯅꯣ ꯃꯣꯏꯒꯤ ꯒ꯭ꯔꯨꯞ ꯀꯣ ꯆꯥꯛ ꯆꯥꯃꯤꯟꯅꯩ ꯍꯥꯏꯌꯦ ꯑꯗꯨꯒꯤ ꯑꯗꯨꯗ ꯊꯣꯡꯉꯒ ꯑꯩꯌꯦ ꯌꯦꯟꯁꯥꯡ ꯊꯣꯡꯂꯅꯨ ꯍꯥꯏꯌꯦ ꯊꯣꯡꯂꯣꯢ
ꯢꯁ ꯅꯨꯡꯉꯥꯏꯔꯦꯅꯦ ꯑꯗꯨꯗꯤ ꯆꯥꯛ ꯈꯥꯇꯪ ꯊꯥꯡꯒꯠꯂꯒ ꯂꯣꯏꯔꯦꯅꯦ ꯑꯗꯣ ꯊꯕꯛ ꯆꯤꯟꯕꯒꯤ ꯑꯣꯏꯔꯝꯒꯅꯤ ꯃꯆꯥꯅꯨꯄꯤ ꯄꯤꯗꯣ ꯑꯩ ꯐꯣꯟ ꯇꯧꯔꯒ ꯄꯥꯏꯈꯠꯇꯦ
ꯑꯗꯨ ꯑꯣꯏꯔꯝꯅꯦ ꯍꯣꯏ ꯃꯥꯁꯨ ꯀꯣꯟꯒꯨꯝꯕ ꯐꯦꯡꯂꯒ ꯂꯩꯕꯅꯦ ꯍꯧꯖꯤꯛ ꯑꯩꯅ ꯐꯣꯟ ꯐꯣꯟ ꯄꯥꯏꯔꯛꯄꯒꯤ ꯏꯆꯥ ꯅꯨꯄꯥ ꯂꯧꯔꯒ ꯃꯥ ꯆꯠꯈꯤꯕꯅꯦ ꯑꯃꯨꯛ
ꯑꯣ ꯅꯆꯥ ꯅꯨꯄꯥꯗꯤ ꯑꯗꯨꯝ ꯂꯧꯕ ꯌꯥꯝ ꯅꯨꯡꯉꯥꯏꯒꯗꯧꯕ ꯃꯥꯜꯂꯦ ꯀꯞꯁꯨ ꯀꯞꯇꯦ
ꯀꯞꯇꯦ ꯍꯣꯏ ꯀꯞꯄꯗꯤ ꯎꯝ ꯎꯝ
ꯐꯔꯦꯅꯦ ꯅꯪ ꯅꯔꯥꯏꯕꯥꯛ ꯌꯥꯝ ꯐꯔꯦ ꯅꯔꯥꯏꯕꯥꯛ ꯌꯥꯝ ꯐꯔꯦꯍꯦ ꯀꯞꯄꯗꯤ ꯅꯪ ꯃꯆꯤꯡ ꯀꯔꯒ ꯐꯨꯕ꯭ꯔꯥꯁꯨ ꯈꯪꯗꯦ ꯀꯔꯤ ꯑꯉꯥꯡꯅꯣ ꯍꯥꯏꯔꯒ ꯑꯗꯣ ꯅꯪꯗꯤ ꯌꯥꯝ ꯐꯔꯦꯅꯦ ꯑꯗꯨ ꯇꯨꯝꯕꯁꯨ ꯌꯥꯝ ꯐꯖꯅ ꯇꯨꯝꯂꯝꯒꯅꯤ ꯅꯨꯡꯗꯥꯡꯗ
ꯎꯝ ꯇꯨꯝꯃꯦ ꯇꯝꯕꯕꯨꯗꯤ ꯑꯗꯨꯝ ꯇꯨꯝꯃꯦ ꯀꯞꯇꯦ ꯍꯣꯏ ꯃꯔꯛ ꯃꯔꯛꯇꯗꯤ ꯑꯩ ꯍꯧꯒꯠꯄ ꯃ ꯇꯝꯖꯨ ꯂꯩꯇꯦꯗ ꯃ ꯃ ꯃꯄꯥꯅꯀꯣ ꯐꯖꯅ ꯇꯧꯕꯤꯌꯦ ꯑꯗꯨꯒꯤ
ꯑꯗꯨꯗꯤ ꯐꯔꯦꯅꯦ ꯑꯁ
ꯍꯩ ꯂꯩꯕ꯭ꯔꯣ ꯅꯣꯏ ꯌꯨꯝꯗ
ꯍꯥꯥ
ꯍꯩ ꯂꯩꯕ꯭ꯔꯣ
ꯂꯩꯇꯦ
ꯍꯩ ꯂꯩꯕ꯭ꯔꯕ ꯍꯩ ꯍꯩ ꯍꯩ ꯆꯥꯅꯤꯡꯕꯗꯣ ꯑꯩꯗꯤ
ꯍꯩꯅꯧ ꯍꯩꯅꯧ ꯈꯛꯇꯪ ꯂꯩꯕ ꯑꯗꯨꯁꯨ ꯂꯣ ꯂꯣꯏꯅ ꯆꯥꯏ ꯆꯥꯕ ꯌꯥꯗꯦ
ꯎꯝ
ꯍꯩꯈꯥ ꯂꯩꯔꯦ ꯍꯩ ꯌꯥꯝ ꯆꯥꯕꯅꯦ ꯑꯗꯨ ꯌꯨꯝ ꯎꯝ
ꯎꯝ ꯍꯩꯈꯥꯗꯣ ꯑꯥ ꯅꯣꯏ ꯏꯃꯥ ꯀꯩꯅꯣ ꯏꯝꯐꯥꯜ ꯆꯠꯇ꯭ꯔꯤꯉꯩ ꯎꯝ ꯍꯩ ꯏꯃꯥ ꯅꯣꯏ ꯏꯃꯥ ꯏꯝꯐꯥꯜ ꯆꯠꯂꯤꯗꯅ ꯏꯝꯐꯥꯜ ꯆꯠꯂꯒ ꯂꯩꯍꯧꯋꯤ ꯆꯠ ꯗꯅ ꯑꯥ ꯀꯩꯅꯣ ꯆꯠꯇ꯭ꯔꯤꯉꯩꯗ ꯃꯥꯅ ꯑꯥ ꯇꯠ ꯇꯠꯂꯒ ꯍꯥ ꯍꯥ ꯌꯦꯛꯂꯒ ꯆ ꯑ ꯆꯥꯎꯀꯣ ꯍꯥꯏꯅ ꯑꯩꯕꯨꯀꯣ ꯂꯧꯔꯒ ꯆꯥꯎꯋꯣ ꯎꯝ ꯍꯥꯏꯕꯅꯦꯕ ꯑꯗꯣ ꯃꯥꯁꯨ ꯂꯥꯛꯇꯦ ꯑꯩꯁꯨ ꯀꯥꯎꯈ꯭ꯔꯕ ꯑꯗꯨꯒ ꯀꯔꯤ ꯍꯥꯏꯁꯤꯔ ꯍꯞꯇꯥ ꯑꯃ ꯍꯦꯟꯕ ꯃꯇꯝꯗꯀꯣ ꯃꯥꯕꯨ ꯅꯤꯡꯁꯤꯡꯂꯛꯄ ꯃꯇꯝꯗ ꯍꯩꯗꯣ ꯑꯃꯨꯛ ꯅꯤꯡ
ꯗꯨꯒ ꯆꯥꯕ ꯌꯥꯗ꯭ꯔꯣ
ꯎꯝ ꯀꯥꯎꯈ꯭ꯔꯕ ꯆꯠ ꯅꯪ ꯂꯧ ꯂꯧꯕ ꯆꯠꯅꯤꯡꯉꯥꯏꯗꯣ ꯀꯥꯎꯕ ꯑꯗꯨꯒꯤ ꯌꯥꯝ ꯄꯥꯝꯃꯨꯋꯦ ꯀꯩꯅꯣ ꯇꯧꯔꯝꯒꯅꯤ ꯑꯉꯥꯡꯁꯤꯡꯅ ꯂꯣꯏꯅꯃꯛ ꯆꯥꯥꯊꯣꯔꯝꯒꯅꯤ
ꯑꯉꯥꯡꯁꯤꯡꯅ ꯃꯣꯏꯒꯤ ꯈꯨꯁꯤ ꯇꯧꯔꯒ
ꯑꯗꯨꯅꯦ ꯃꯈꯥꯒꯤ ꯂꯩꯀꯥꯏꯗꯣ ꯃꯈꯥꯒꯤ ꯂꯩꯀꯥꯏꯁꯤꯡꯕꯨ ꯍꯥꯏꯅꯕꯅꯦ ꯑꯉꯥꯡꯁꯤ ꯁꯤꯡꯗꯣ ꯍꯩ ꯌꯥꯝꯃꯟ ꯍꯩ ꯌꯥꯝꯕ ꯌꯨꯝ ꯑꯃ ꯂꯩꯗꯅ ꯃꯣꯏꯒꯤ ꯃꯣꯏꯒꯤ ꯍꯩꯗꯣ ꯃꯨꯟꯕ ꯃꯇꯝꯁꯨ ꯈꯪꯉꯦ ꯍꯥꯏꯌꯦ ꯃꯣꯏ ꯏꯃꯨꯡꯗꯣ
ꯎꯝ
ꯃꯣꯏ ꯏꯃꯨꯡ ꯈꯪꯗ꯭ꯔꯤꯉꯩꯗꯒꯤ ꯉꯁꯤ ꯍ ꯑꯁꯤꯒꯤ ꯎꯝ ꯀꯩ ꯂꯩꯈ꯭ꯔꯦ ꯊꯥ ꯊꯥ ꯑꯣ ꯌꯥꯎꯔꯛꯇ꯭ꯔꯗꯤ ꯎꯝ ꯍꯣꯏ ꯃꯣꯏ ꯈꯪꯗ꯭ꯔꯤꯉꯩꯗ ꯂꯣꯏꯅꯃꯛ ꯍꯦꯛꯂꯒ ꯆꯥꯏ ꯍꯥꯏꯅꯀꯣ ꯍꯥꯏꯕꯅꯦ ꯑꯗꯣ ꯃꯥꯕꯨꯁꯨ ꯀꯣꯜ ꯀ ꯇꯧꯒꯗ꯭ꯔꯥ ꯅꯪ ꯏꯆꯦ ꯏꯅꯥꯎꯅꯨꯄꯤꯗꯣ ꯇꯥꯕ꯭ꯔꯣ ꯉꯁꯥꯏ ꯎꯝ ꯉꯁꯥꯏ ꯃꯥꯁꯨ ꯉ ꯉꯥꯏꯔꯒ ꯂꯩꯕꯅꯦ
ꯑꯣ
ꯍꯧꯖꯤꯛꯇꯤ ꯀꯔꯤ ꯀ꯭ꯔꯤꯗ ꯍꯧꯖꯤꯛꯇꯤ ꯏꯔꯨꯔꯒꯦ ꯎꯝ ꯁꯥꯏ ꯏꯔꯨꯌꯣ ꯐꯥꯖꯅ ꯎꯝ ꯐꯥꯖꯅ ꯏꯔꯨꯔꯒ ꯂꯩꯔꯅꯤ
ꯍꯣꯏ ꯍꯣꯏ ꯑꯗꯣ ꯅꯪ ꯏꯔꯨꯔꯒ ꯅꯅꯥꯎ ꯑꯦ ꯅꯆꯥ ꯅꯨꯨꯄꯥꯗꯣ ꯀꯥꯎꯒꯅꯤꯀꯣ
ꯀꯔꯤꯒꯤ ꯀꯥꯎꯒꯅꯤ ꯃꯥꯕꯨꯍꯥꯟ